ꯍꯜꯂꯣ
ꯂꯣ
ꯍꯜꯂꯣ ꯍꯜꯂꯣ ꯍꯜꯂꯣ ꯃꯄꯥꯟ ꯊꯣꯛꯑꯦ
ꯀꯗꯥꯏꯗ
ꯃꯄꯥꯟꯗ ꯐꯝꯃꯦ ꯍꯥꯏꯕ
ꯃꯄꯟ ꯊꯣꯛꯑꯦ ꯍꯥꯏꯕꯩꯅꯤꯅ
ꯃꯄꯥꯟ ꯃꯄꯥꯟ ꯊꯣꯛꯄ ꯅꯪꯒꯤ ꯀꯣꯜ ꯂꯥꯛꯄꯒꯤ
ꯃꯅꯨꯡꯗꯒꯤ ꯇꯧꯕ ꯌꯥꯗꯕ꯭ꯔꯣ
ꯃꯤ ꯌꯥꯝ ꯂꯩ
ꯅꯪꯒꯤ ꯌꯨꯝꯗ ꯂꯩꯩꯇꯕ꯭ꯔꯣ
ꯑꯩ ꯗꯨꯀꯥꯟꯗ ꯂꯩꯌꯦ
ꯀꯔꯤ ꯗꯨꯀꯥꯟ
ꯒꯁꯇꯤꯁꯅꯦ
ꯍꯧꯖꯤꯛ ꯍꯧꯖꯤꯛꯁꯨ ꯇꯧꯔꯥ ꯂꯩꯔꯤꯕ꯭ꯔꯣ
ꯍꯧꯖꯤꯛꯇꯤ ꯀꯩꯁꯨ ꯇꯧꯗꯦ ꯃꯤ ꯂꯥꯛꯇꯕꯒꯤ ꯃꯄꯥꯟ ꯑꯗꯨꯝ ꯂꯩ
ꯄꯨꯡ ꯀꯌꯥꯗ ꯆꯠꯇꯣꯏꯅꯣ
ꯌꯨꯝꯔꯣ
ꯎꯝ ꯑꯧ
ꯇꯔꯦꯠ ꯑꯗꯨꯋꯥꯏꯗ
ꯎꯝ
ꯀꯩꯗꯧꯔꯤꯒꯦ ꯍꯧꯖꯤꯛꯇꯤ
ꯄꯣꯠ ꯁꯦꯃ꯭ꯔꯥ ꯂꯩꯌꯦ
ꯏꯆꯦꯈꯣꯏꯁꯨ ꯂꯩꯕ꯭ꯔꯣ ꯅꯆꯦꯈꯣꯏꯁꯨ ꯂꯩꯕ꯭ꯔꯣ
ꯎꯝ
ꯍꯥꯌꯦꯡ ꯄꯨꯡ
ꯇꯔꯥ ꯗ ꯆꯠꯂꯅꯤ
ꯅꯣꯏ ꯆꯦ ꯆꯟ ꯃꯨꯛ ꯍꯥꯎꯅꯤꯀꯣ
ꯎꯝ ꯍꯧꯖꯤꯛꯁꯨ ꯍꯧꯔꯒ ꯂꯩꯔꯦ ꯑꯩꯅ ꯆꯠꯇꯕꯒꯤꯅꯦ
ꯍꯌꯦꯡ ꯍꯌꯦꯡ ꯍꯦꯛ ꯆꯠꯂꯒ ꯍꯌꯦꯡ ꯀ꯭ꯂꯥꯁ ꯌꯥꯎꯔꯣꯏꯅ
ꯃꯟꯗꯦꯗꯒꯤ ꯍꯧꯔꯥꯅꯤ ꯆꯠꯂꯒ
ꯀꯩꯀꯩ ꯂꯩꯕ ꯌꯥꯕ ꯁꯤꯡꯗꯤ ꯂꯩꯈ꯭ꯔꯕ ꯅꯪ
ꯍꯥꯥ
ꯄꯣꯠ ꯆꯩꯩ ꯅꯪꯒꯤ ꯗꯔꯀꯥꯔ ꯇꯥꯕꯁꯤꯡꯗꯣ ꯂꯩꯈ꯭ꯔꯕꯣ
ꯥꯂꯩꯇꯦꯗ
ꯅꯣꯡꯖꯨ ꯋꯥꯗ
ꯍꯥꯥ
ꯅꯣꯡ ꯆꯨꯕ꯭ꯔꯕ
ꯁꯨꯗꯦ ꯌꯥꯝ ꯁꯥꯔꯒ ꯂꯩꯌꯦ ꯄꯦꯅꯤ ꯇꯧꯕ꯭ꯔꯣ ꯌꯥꯝ ꯇꯟꯕ꯭ꯔꯣ
ꯃꯈꯣꯟ ꯀꯜꯂꯦ ꯃꯈꯣꯟ ꯀꯜꯂꯦ
ꯎꯝ
ꯀꯅꯥ ꯀꯅꯥ ꯆꯪꯗ꯭ꯔꯤ ꯀꫭꯂꯦꯖꯇꯗꯤ ꯀꯅꯥ ꯀꯅꯥ ꯂꯩꯔꯤꯒꯦ
ꯏꯃꯥꯟꯅꯕꯤ ꯍꯣꯏ ꯂꯩꯌꯦ ꯑꯩ ꯎꯝ
ꯁ꯭ꯇꯨꯗꯦꯟꯁꯤꯡ ꯌꯥꯝ ꯌꯥꯝꯅꯁꯨ ꯂꯥꯛꯂꯝꯈꯤꯔꯣꯏꯅꯦ ꯑꯗꯨꯗꯤ
ꯎꯝ ꯑꯩꯈꯣꯏꯒ ꯅꯔꯁꯤꯡꯒꯤ ꯃꯤ ꯈꯛꯇ ꯂꯩꯌꯦ ꯍꯧꯖꯤꯛꯀꯥꯟꯒꯤ ꯃꯤ ꯀꯅꯥꯁꯨ ꯂꯩꯇꯦ
ꯀꯣꯂꯦꯖꯇ ꯃꯤ ꯀꯅꯥꯝꯇ ꯀꯥꯟꯅꯗ꯭ꯔꯤ
ꯎꯝ ꯑꯈꯣꯏꯅ ꯑꯇꯣꯞꯄ ꯀꯣꯔꯁ ꯑꯃꯒ ꯃꯤ ꯀꯥꯟꯅꯗ꯭ꯔꯤ
ꯀ꯭ꯂꯥꯁꯇ ꯆꯠꯇꯣꯏ ꯅꯠꯇ꯭ꯔꯣ ꯍꯌꯦꯡꯗꯤ
ꯎꯝ ꯄꯥꯁ ꯅꯠꯇ꯭ꯔꯗꯤ ꯎꯄꯥꯥꯏ ꯂꯩꯇ꯭ꯔꯤꯅ
ꯕꯁ ꯃꯃꯟ ꯀꯌꯥ ꯀꯌꯥ ꯄꯤꯒꯦ
ꯑꯗꯨꯝ ꯍꯣꯡꯕꯅꯦ ꯊ꯭ꯔꯤ ꯍꯟꯗ꯭ꯔꯦꯠ ꯍꯦꯟꯕ ꯉꯥꯛꯇꯅꯤ ꯑꯈꯣꯏꯗꯤ ꯅꯣꯔꯃꯦꯜ ꯕꯥꯁꯇ ꯆꯠꯄꯒꯤ ꯑꯦꯁꯤ ꯕꯁꯗꯗꯤ ꯆꯠꯄ ꯉꯝꯗꯕꯒꯤ ꯑꯣꯅꯤꯡꯕꯒꯤ
ꯄꯨꯡ ꯀꯌꯥꯗꯗꯤ ꯆꯠꯀꯦ
ꯆꯠꯇ꯭ꯔꯦ
ꯄꯨꯡ ꯀꯌꯥꯃꯨꯛ ꯆꯠꯀꯦꯕ ꯄꯨꯡ ꯀꯌꯥꯃꯨꯛ ꯆꯠꯀꯦꯕ ꯅꯣꯏ ꯍꯧꯖꯤꯛ ꯂꯩꯐꯝꯗꯒꯤ
ꯇꯃꯦꯡꯂꯣꯡ ꯑꯥꯗ ꯑꯈꯣꯏꯒꯤ ꯈꯨꯟꯒ ꯅꯣꯏꯒ ꯆꯠꯄꯒꯨꯝꯅ ꯆꯠ ꯆꯠꯀꯅꯤ
ꯅꯠꯇꯦ ꯃꯇꯝꯗꯣ ꯄꯨꯡ ꯀꯌꯥ ꯆꯪꯒꯦꯕ ꯄꯨꯡ ꯃꯉꯥꯃꯨꯛ ꯆꯠꯄ꯭ꯔꯕ
ꯐꯥꯏꯞ ꯁꯤꯛꯁ ꯁꯕꯦꯟ
ꯈꯝ ꯈꯥꯝꯃ ꯆꯠꯂꯝꯅꯤꯅ ꯃꯣꯏꯁꯨ
ꯎꯝ
ꯍꯥꯏꯋꯦ ꯑꯣꯏꯝꯅꯤꯅ ꯌꯥꯝꯅ ꯀꯩꯅꯣ ꯇꯧꯔꯝꯅꯤꯗ ꯇꯣꯡꯕꯗꯤ ꯅꯨꯡꯉꯥꯏꯔꯝꯅꯤ
ꯅꯨꯡꯉꯥꯏꯌꯦ ꯅꯨꯡꯉꯥꯏꯌꯦ ꯁꯥꯕ ꯋꯥꯅꯤ
ꯆꯤꯡꯗꯧꯅ ꯀꯣꯏꯔꯒ ꯆꯤꯡ ꯀꯥꯕꯗꯤ ꯅꯠꯇꯦꯅ
ꯎꯝ
ꯍꯥꯏꯋꯦ ꯆꯨꯝꯗ꯭ꯔꯤꯡ
ꯈꯪꯗꯦ ꯑꯩꯗꯤ ꯇꯨꯝꯔ ꯆꯠꯄꯗꯤ ꯃꯥꯏꯟꯗ ꯆꯠꯄ꯭ꯔ ꯈꯪꯗꯦ
ꯅꯣꯏ ꯄꯣꯠ ꯆꯩꯒꯤ ꯃꯃꯜꯗꯤ ꯃꯣꯏ ꯂꯧꯕ꯭ꯔꯣ ꯂꯧꯗꯕ꯭ꯔꯣ
ꯀꯔꯤ ꯄꯣꯠꯆꯩ ꯃꯃꯟꯅꫭ
ꯐꯤꯔꯣꯟꯒꯨꯝꯕ ꯂꯒꯦꯖꯀꯨꯝꯕ ꯄꯨꯔꯗꯤ ꯑꯦꯛꯁꯇ꯭ꯔꯥ ꯆꯥꯔꯖ ꯂꯧꯕ꯭ꯔ ꯍꯪꯕ꯭ꯔ
ꯂꯧꯒꯦ ꯂꯧꯗꯦ ꯎꯝ ꯊ꯭ꯔꯤ ꯍꯟꯗ꯭ꯔꯦꯠ ꯇ꯭ꯋꯦꯟꯇꯤ ꯑꫭꯕꯔꯗ ꯆꯠꯄꯒꯤ ꯄꯩꯁꯥꯅ ꯍꯦꯟꯅ ꯆꯠꯂꯤ ꯑꯇꫭꯞꯄꯗꯤ ꯆꯠꯇꯦ
ꯑꯌꯨꯛꯇꯤ ꯀꯩ ꯏꯟꯖꯥꯡ ꯆꯥꯔꯒꯦ
ꯂꯐꯨ ꯆꯥꯔꯦ ꯅꯣꯏꯗꯤ ꯀ꯭ꯔꯤ ꯏꯟꯖꯥꯡ ꯆꯄꯔꯣ
ꯀꯥꯎꯒ꯭ꯔꯦ ꯀꯔꯤ ꯏꯟꯖꯥꯡꯂ ꯀꯥꯎꯈ꯭ꯔꯦꯅꯦ
ꯅꯤꯡꯁꯡꯕ ꯉꯝꯗ꯭ꯔꯦ ꯏꯟꯖꯥꯡ ꯍꯥꯎꯗꯤ ꯍꯥꯎꯈꯤꯗꯝꯅꯦ
ꯎꯝ
ꯑꯥ ꯍꯥꯋꯥꯏ ꯍꯥꯋꯥꯏ ꯋꯥꯏ ꯊꯣꯡꯕ ꯄꯨꯡ ꯀꯌꯥ ꯆꯥꯛ ꯆꯥꯕ ꯉꯁꯤꯗꯤ
ꯂꯦꯕꯦꯟꯗ꯭ꯔꯥ
ꯕꯣꯌꯦꯡꯕ꯭ꯔꯣ
ꯄꯥꯛꯅꯥ ꯌꯦꯡꯗ ꯃꯔꯛ ꯃꯔꯛ ꯈꯛꯇꯅꯤ ꯎꯝ
ꯄꯨꯡ ꯑꯅꯤꯗꯨꯁꯨ ꯌꯦꯡꯗꯦ
ꯎꯝ
ꯉꯟꯅ ꯇꯨꯝꯕ꯭ꯔꯣ
ꯊꯦꯡꯅ ꯆꯥꯛꯆꯥꯕꯒꯤ ꯄꯨꯡ ꯑꯃ ꯑꯅꯤꯗ ꯇꯨꯝ ꯑꯅꯤ
ꯀꯗꯥꯏꯗ ꯆꯠꯄ
ꯍꯨꯝ
ꯀꯗꯥꯏꯗ ꯆꯠꯄ꯭ꯔꯕ
ꯔꯨꯝꯗ ꯇꯨꯝꯔꯥ ꯂꯩꯕꯒꯤ ꯀꯔꯥꯏꯗ ꯆꯠꯇꯣꯏꯅꯣ
ꯅꯪꯅ ꯍꯣꯖꯤꯛ ꯆꯠꯂꯦ ꯍꯥꯏꯕꯗꯨꯗ ꯀꯔꯥꯏ ꯆꯠꯄ꯭ꯔꯥ ꯍꯪꯕꯅꯤꯅ
ꯆꯠ ꯂꯦ ꯍꯥꯏꯗꯦ ꯀꯔꯤꯁꯨ
ꯌꯨꯝꯗ ꯑꯗꯨꯝ ꯅꯨꯡꯇꯤꯒꯤ ꯂꯩꯕ꯭ꯔꯣ
ꯎꯝ ꯁꯥꯏꯌꯦ ꯆꯠꯇꯦ
ꯅꯆꯦ ꯑꯩꯈꯣꯏꯒ ꯅꯍꯥꯟꯗꯗꯤ ꯀꯣꯏꯕ ꯆꯠꯂꯦ ꯀꯩꯀꯥ ꯍꯥꯏꯗꯥꯏꯅꯦ
ꯎꯝ ꯀꯗꯥꯏꯗ
ꯅꯪ ꯅꯥꯍꯟ ꯍꯥꯏꯢꯗꯨꯗꯤ
ꯇꯨꯗꯤ ꯏꯦꯟꯖꯥꯡ ꯅꯄꯤ ꯂꯥꯎꯕ ꯆꯠꯄꯅꯤ
ꯅꯪ ꯚꯦꯀꯦꯁꯟ ꯊꯣꯛꯄꯒ ꯃꯄꯥꯟ ꯁꯨꯛꯊꯣꯛ ꯊꯣꯛꯇꯦ
ꯎꯝ ꯃꯔꯛ ꯃꯔꯛꯀꯗꯤ ꯊꯣꯛꯑꯦ
ꯅꯃꯟꯅꯕꯤꯁꯤꯡꯒ
ꯏꯃꯟꯅꯕꯤꯒ ꯆꯠꯇꯦ ꯏꯆꯦ ꯈꯣꯏꯒ
ꯖꯦ ꯍꯈꯣꯏ ꯗꯨꯀꯥꯟ ꯐꯝꯃꯤꯗꯣ ꯇꯣꯛꯈ꯭ꯔꯕꯣ
ꯎꯝ
ꯀꯩ ꯑꯣꯏꯅ ꯇꯧꯔꯦ ꯍꯟꯗꯛꯇꯤ
ꯊꯕꯛ ꯑꯣꯏꯅ ꯇꯧꯔꯤ ꯄꯛꯅ ꯇꯧꯗ꯭ꯔꯤ ꯊꯕꯛ ꯇꯧꯕ ꯍꯥꯎꯗꯔꯤ ꯃꯥ
ꯀꯩ ꯊꯕꯛ ꯇꯧꯅꯤ
ꯈꯪꯗ꯭ꯔꯤꯌꯦ ꯊꯤꯕ ꯍꯥꯎꯗ꯭ꯔꯤꯌꯦ ꯃꯥꯒꯤ ꯊꯕꯛ
ꯅꯆꯦꯗꯤ ꯊꯕꯛ ꯇꯧꯔ ꯂꯩꯌꯦꯅ ꯑꯗꯥ
ꯎꯝ ꯥꯊꯕꯛ ꯇꯧꯔ ꯂꯩꯔꯦ ꯃꯥꯗꯤ ꯍꯧꯖꯤꯛ ꯁꯨ ꯇꯥꯎꯕ ꯍꯥꯎꯅꯦ
ꯖꯥꯝ ꯄꯥꯏ ꯍꯥꯏꯕ
ꯍꯝ
ꯑꯦꯛꯖꯥꯝꯒꯨꯝꯕ ꯊꯥꯒꯦ ꯍꯥꯏꯕꯕꯥ
ꯀꯩꯅꯣ ꯏꯆꯦ ꯍꯥꯏꯗꯤ ꯑꯩꯒꯤ ꯏꯆꯦ ꯑꯁꯦꯡꯕ ꯏꯆꯦ
ꯅꯠꯇꯦ ꯍꯧꯖꯤꯛ ꯗꯤꯜꯂꯤꯗ ꯂꯩꯕꯗꯣ ꯂꯥꯏꯔꯤꯛ ꯄꯥꯕ ꯍꯧꯔꯦ ꯍꯥꯏꯗꯥꯏꯅꯦ ꯅꯉꯣꯟꯗ
ꯊꯕꯥꯛ ꯇꯧꯕ ꯍꯧꯔꯦ ꯍꯥꯏꯕ
ꯀꯣꯟ ꯌꯥꯝ ꯇꯥꯏꯀꯣ
ꯎꯝ
ꯑꯩꯗꯤ ꯇꯔꯥꯝ ꯃꯣꯏꯅ
ꯇꯥꯌꯦ ꯒꯔꯨ ꯒꯔꯪ ꯒꯔꯪ ꯒꯔꯪ
ꯌꯥꯝ ꯀꯟꯅ ꯇꯥꯕ꯭ꯔꯕ
ꯎꯝ ꯇꯥꯏꯌꯦ
ꯅꯣꯡ ꯆꯨꯕ ꯍꯧꯗ꯭ꯔꯤꯕꯣ ꯑꯗ
ꯆꯨꯔ ꯂꯣꯏꯗ ꯑꯩꯈꯣꯏꯗꯗꯤ ꯅꯣꯡꯗꯣ
ꯅꯍꯥꯟ ꯅꯣꯡ ꯆꯨꯗꯥꯏꯅꯦ
ꯃꯁꯛ ꯎꯗꯕ ꯀꯨꯏꯔꯦ ꯅꯣꯡ ꯁꯥꯕꯅ ꯁꯥꯕꯅ ꯌꯥꯗ꯭ꯔꯔꯦ
ꯑꯗꯨꯗꯤ ꯅꯣꯏ ꯅꯨꯃꯤꯗꯥꯡ ꯋꯥꯏꯔꯝ ꯅꯨꯃꯤꯠ ꯇꯥꯕ ꯈꯛꯇꯗ ꯊꯣꯛꯑꯝꯕꯅꯤ ꯄꯣꯠ ꯆꯩ ꯂꯩꯅꯕ ꯍꯥꯏꯔꯗꯤ
ꯊꯣꯛꯇꯦꯗ ꯑꯩꯗꯤ ꯍꯧꯖꯤꯛꯇꯤ ꯊꯣꯛꯈꯤꯅꯤ ꯏꯃꯥꯟꯅꯕꯤꯅꯤ ꯑꯩꯈꯣꯏꯅ ꯍꯦꯟꯖꯥꯡ ꯅꯥꯄꯤ ꯄꯨꯔꯛꯑꯣ ꯍꯥꯏꯕꯒꯤ ꯂꯥꯎꯕ ꯆꯠꯈꯤꯅꯤ ꯍꯌꯦꯡ ꯍꯣꯁꯇꯦꯜꯗ ꯄꯨꯅꯤꯡꯉꯥꯏ ꯎꯝ
ꯐꯔꯦ ꯑꯗꯨꯗꯤ ꯑꯩ ꯃꯤ ꯀꯧꯔ ꯂꯩꯌꯦ ꯆꯠꯂꯨꯈꯤꯒꯦ
ꯎꯝ
ꯊꯝꯃꯦ ꯀꯣ